ꯀꯔꯤ ꯊꯕꯛ ꯇꯧꯔꯝꯃꯤꯅꯣ ꯅꯪ
ꯑꯩꯈꯣꯏ ꯏꯃꯥꯟꯅꯕꯤꯒꯤ ꯎꯝ ꯀꯩꯅꯣ ꯇꯧꯕꯒ ꯂꯥꯛ ꯌꯦꯠꯂꯤꯕꯗꯣ ꯐꯤ ꯌꯦꯠꯄ ꯈꯪꯕꯔꯥ
ꯀꯩ ꯍꯥꯏꯕ
ꯐꯤ ꯑꯃ ꯄꯣꯠꯆꯦ ꯇꯧꯕꯗꯣ ꯑꯗꯨ ꯇꯧꯕꯒꯤ ꯏꯔꯤꯅꯤꯍꯦ
ꯑꯗꯣ ꯅꯪ ꯇꯧꯕ ꯍꯩꯕ꯭ꯔꯣ
ꯍꯩꯇꯦꯗ ꯀꯗꯥꯏꯗꯒꯤ ꯍꯩꯌꯣꯁꯨ ꯌꯥꯗꯦ ꯑꯩ ꯈꯨꯠꯁꯦ ꯁꯤꯒꯨꯝꯕꯗ ꯆꯪꯑꯣ ꯌꯥꯗꯦ
ꯑꯣ ꯇꯝꯃꯣ ꯃꯥ ꯃꯉꯣꯟꯗꯒꯤ
ꯑꯁ ꯍꯩꯅꯤꯡ ꯈꯪꯗꯦ ꯌꯥꯗꯦꯕ ꯑꯩ ꯌꯥꯝ ꯇꯜꯂꯦꯕ
ꯎꯝ ꯖꯥꯠ ꯖꯥꯠ ꯁꯦꯝꯕꯗꯣ ꯑꯩꯁ ꯌꯥꯝ ꯄꯥꯝꯃꯦ ꯇꯧꯕ ꯍꯩꯇꯕꯩꯅꯦ
ꯑꯩꯖꯨ ꯍꯩꯇꯦ ꯑꯩꯖꯦ ꯇꯝꯒꯦ ꯇꯧꯔꯒ ꯍꯩꯌꯣ ꯌꯥꯗꯦ ꯌꯥꯝ ꯇꯟ ꯃꯟꯕꯒꯤ
ꯇꯝꯃꯗꯤ ꯍꯩꯅꯤꯗ ꯍꯩꯍꯥ
ꯑꯩꯅꯗꯤ ꯍꯥꯔꯆꯥꯅꯤꯡꯉꯦ ꯍꯥꯏꯕ ꯃꯥꯎꯟꯗꯣ ꯑꯁ
ꯍꯝ
ꯅꯈꯣꯟꯗꯣ ꯁꯨꯝ ꯁꯨꯝ ꯇꯞꯊꯔꯛꯑꯦ ꯑꯦꯅꯔꯖꯤꯒ ꯑꯝꯇ ꯂꯩꯖꯗꯔ꯭ꯕꯣ
ꯑꯩꯒꯤ ꯅꯦꯠꯋꯥꯛꯅꯔꯣ ꯑꯩꯗꯤ ꯑꯗꯨꯝ ꯀꯟꯅ ꯉꯥꯡꯉꯦ
ꯀꯅꯗꯤ ꯉꯥꯡꯡꯉꯦ ꯑꯗꯣ ꯃꯌꯦꯛ ꯐꯖꯅ ꯁꯦꯡꯅ ꯇꯥꯏꯌꯦꯀꯣ
ꯎꯝ
ꯅꯪꯗꯣ ꯏꯅꯔꯖꯤ
ꯏꯅꯔꯖꯤ ꯂꯩꯌꯦꯗ ꯍꯥ ꯍꯥ ꯏꯍꯥ ꯑꯗꯨꯝ ꯐ꯭ꯔꯤ ꯐ꯭ꯔꯤꯗ ꯂꯩꯗꯣꯏ ꯁꯔꯨꯛ ꯑꯗꯨꯝ ꯀꯩ ꯀꯩꯅꯣ ꯌꯨꯝꯗ ꯂꯩꯔ ꯑꯗꯨꯝ ꯇꯧꯕ ꯌꯥꯕꯁꯨ ꯇꯧꯑꯣ
ꯑꯩꯗꯤ ꯍꯧꯗꯦ ꯑꯩꯖꯨ ꯌꯥꯗꯦꯅꯦ
ꯎꯝ ꯎꯝ
ꯀꯩꯅꯣꯝꯃꯗꯤ
ꯇꯝꯃꯣ ꯅꯪꯁꯨ ꯌꯥꯝ ꯂꯥꯏ ꯍꯥꯏꯕꯅꯦ ꯑꯗꯨꯗꯣ
ꯌꯥꯝ ꯂꯥꯏꯔꯥꯔꯦ ꯍꯥꯏꯅꯕꯅꯦꯀꯣ ꯇꯧꯕ ꯍꯩꯇꯦꯗ ꯑꯩꯗꯤ
ꯍꯩꯅꯤꯗ ꯍꯩꯅꯤꯗ ꯇꯝꯃꯗꯤ
ꯐꯤꯁꯥꯕ ꯐꯤꯗꯣ ꯄꯨꯈꯠꯂꯒ ꯑꯗꯨꯝ
ꯑꯍꯝ ꯅꯪ ꯅꯃꯥꯟꯅꯕꯤꯒ ꯐꯝꯃꯤꯟꯅꯩꯔꯣ ꯍꯧꯖꯤꯛ
ꯍꯣꯏ ꯑꯩꯒꯤ ꯀꯥꯗꯗꯤ ꯅꯠꯇꯦꯗ ꯑꯇꯣꯞꯄ ꯏꯃꯥꯟꯅꯕꯤ
ꯑꯩꯗꯤ ꯅꯣꯏ ꯔꯨꯝꯗ ꯂꯩꯃꯤꯟꯅꯕ ꯅꯃꯥꯟꯅꯕꯤꯗꯨꯔꯣ ꯈꯟꯕ ꯃꯤ ꯉꯁꯤꯁꯦ ꯑꯌꯥꯝꯕꯅ ꯀꯣꯂꯦꯖ ꯆꯠꯅꯗꯕ꯭ꯔꯥ ꯅꯣꯏꯒꯤ
ꯆꯠꯅꯗꯤꯌꯦ ꯂꯣꯏ ꯁꯨꯇꯤ ꯂꯣꯏ ꯊꯅꯔꯦ ꯃꯌꯨꯝ ꯃꯌꯨꯝ ꯆꯠꯅꯒꯔꯦ
ꯀꯩ ꯀꯩ ꯁꯨꯇꯤꯡꯅꯣ ꯍꯟꯗꯛꯀꯥꯟꯁꯤꯕꯣ
ꯑꯣꯍꯣꯏ ꯑꯦꯛꯖꯥꯝ ꯂꯣꯏꯔꯛꯄꯒꯤꯀꯣ ꯀꯟꯅꯥ ꯊꯔꯤꯌꯦ
ꯎꯝ
ꯑꯩꯅ ꯁꯨꯇꯤ ꯄꯤꯕꯁꯦ ꯁꯨꯇꯤꯒ ꯁꯨꯇꯤꯒ ꯐꯪꯗ꯭ꯔꯦꯗ ꯑꯩꯈꯣꯏꯗꯤ
ꯁꯟꯗꯦꯗ ꯈꯇ ꯉꯥꯏꯔꯦ ꯁꯨꯇꯤꯁꯦ
ꯎꯝ ꯁꯟꯗꯦꯗ ꯂꯥꯏꯁꯪ ꯀꯩꯀꯥ ꯆꯠꯂꯣꯅ ꯑꯗꯨꯗꯤ
ꯃꯊꯪꯒꯤ ꯁꯟꯗꯦꯗꯣ
ꯎꯝ
ꯑꯗꯨꯗ ꯆꯠꯁꯤꯔꯥ ꯈꯜꯂꯝꯃꯤꯅꯦ
ꯆꯠꯂꯣ ꯆꯠꯂꯣ
ꯅꯪꯗꯤ ꯀꯩꯀꯩ ꯗ꯭ꯔꯦꯁ ꯍꯥꯞꯄꯒ ꯆꯠꯂꯤꯅꯣ ꯆꯔ ꯆꯠꯂꯤꯖꯦ
ꯁ꯭ꯋꯥꯏꯗꯤ ꯐꯅꯦꯛ ꯄꯥꯛ ꯁꯦꯠꯅꯗꯝꯅꯦ ꯗꯨꯝ ꯏꯁꯀꯔꯠ ꯀꯨꯝꯕ ꯈꯣꯡꯒꯥꯎꯒꯨꯝꯕ ꯁꯦꯠꯂꯒ ꯆꯠꯂꯦ ꯑꯩꯖꯨ
ꯎꯝ ꯎꯝ ꯑꯗꯨꯅ ꯍꯦꯟꯅ ꯐꯔꯦꯗꯀꯣ
ꯍꯣꯏ ꯑꯗꯨꯖꯨ ꯏꯁꯥꯒꯤ ꯅꯥꯠ ꯀꯟꯈꯠꯆꯅꯤꯡꯕ ꯃꯤꯁꯤꯡꯅꯗꯤ ꯐꯅꯦꯛ ꯁ ꯁꯦꯠꯂꯖꯨ ꯌꯥꯏꯀꯣ ꯇꯨꯗꯤ ꯃꯥꯥꯏ ꯃꯥꯏ ꯑꯄꯥꯝꯕꯅꯤ ꯅꯠꯇ꯭ꯔꯥ
ꯑꯗꯨꯅꯤ
ꯑꯗꯨ ꯍꯨꯖꯤꯛꯀꯥꯟꯗꯤ ꯐꯅꯦꯛ ꯁꯦꯠꯄꯁꯦ ꯄꯥꯛ ꯁꯦꯠꯅꯗ꯭ꯔꯦꯗ ꯎꯝ ꯑꯥ ꯀꯨꯃꯩ ꯆꯥꯎꯅ ꯇꯧꯗ꯭ꯔꯗꯤ
ꯎꯝ ꯍꯧꯖꯤꯛ ꯀꯥꯟꯗꯤ ꯈꯪꯗꯦꯅꯦ ꯑꯁꯣꯝꯗꯗꯤ ꯅꯣꯏꯔꯣꯝꯗꯗꯤ ꯈꯪꯗꯦ ꯑꯁꯣ ꯁꯣꯝꯗꯗꯤ ꯑꯗꯨꯝ ꯑꯌꯥꯝꯕꯅ ꯑꯉꯥꯡꯁꯤꯡꯖꯨ ꯐꯅꯦꯛ ꯁꯦꯠꯅꯩꯌꯦ
ꯁꯤꯗꯔꯣ
ꯎꯝ
ꯁ꯭ꯋꯥꯏꯗꯪ ꯂꯣꯏ ꯐꯅꯦꯛ ꯁꯦꯠꯅꯔꯦꯍꯦ ꯅꯪ ꯍꯥꯏꯖꯦ ꯀꯔꯣꯝꯉꯤꯅꯣ
ꯑꯩꯈꯣꯏꯔꯣꯝꯒꯤ ꯑꯩꯈꯣꯏꯔꯣꯝꯒꯤ
ꯏꯁ ꯑꯥ ꯐꯅꯦꯛ ꯑꯗꯨꯝ ꯁꯦꯠꯄ꯭ꯔꯥ ꯃꯣꯏꯗꯤ
ꯎꯝ ꯐꯅꯦꯛ ꯑꯗꯨꯝ ꯁꯦꯠꯂꯦ
ꯐꯅꯦꯅ ꯅꯨꯉꯥꯏꯔ ꯃꯥꯜꯂꯦꯗ ꯑꯗꯨꯝ ꯁꯦꯠꯄꯤ ꯁꯦꯠꯈ꯭ꯔꯕꯅꯤꯅ
ꯃꯥꯏ ꯃꯥꯏ ꯑꯄꯥꯝꯕꯅꯤꯗ ꯑꯗꯨꯕꯨꯗꯤ ꯀꯩꯗꯧ
ꯑꯩ ꯍꯥ
ꯁꯤꯡꯖꯨ ꯆꯥꯅꯤꯡꯗ꯭ꯔꯣ ꯑꯩꯗꯤ ꯁꯤꯡꯖꯨ ꯁꯨꯔ ꯋꯥꯊꯤ ꯁꯨꯔ ꯌꯥꯝ ꯆꯥꯅꯤꯡꯉꯤ
ꯀꯣꯕꯤ ꯁꯤꯡꯖꯨꯁꯨ ꯍꯥꯥꯎꯕꯅꯦ
ꯎꯝ ꯑꯩꯗꯤꯀꯣ ꯍꯔꯣꯏ ꯕꯣꯔꯥ ꯆꯥꯅꯤꯉꯦ ꯌꯦꯔꯨꯝ ꯊꯔꯣꯏꯒꯤ ꯕꯣꯔꯥꯗꯣ
ꯅꯣꯡꯃ ꯀꯩꯅꯣ ꯎꯝ ꯀꯩ ꯕꯣꯔꯥ ꯍꯥꯏꯕ꯭ꯔꯥ ꯈꯪꯗꯦꯅꯦ ꯃꯃꯤꯡꯗꯣ ꯀꯥꯎꯒ꯭ꯔꯦ
ꯈꯖꯤꯡ ꯕꯣꯔꯥ
ꯀꯩ ꯍꯥꯏꯕ
ꯈꯖꯤꯟ ꯕꯣꯔꯥꯔꯣ
ꯎꯪ ꯑꯗꯨ ꯅꯠꯇꯦꯅꯦ
ꯃꯅꯥ ꯑꯃ ꯂꯩꯕꯅꯦꯕꯀꯣ
ꯒꯟꯖꯥ
ꯅꯠꯇꯦ ꯅꯠꯇꯦ ꯑꯗꯨ ꯅꯠꯇꯦ ꯑꯩꯈꯣꯏ ꯁꯨꯃꯥꯡꯗꯒ ꯌꯥꯝ ꯍꯧꯕꯅꯤꯅꯦ ꯑꯗꯨꯗꯣ
ꯎꯝ ꯇꯤꯜꯂꯧ ꯃꯅꯥ
ꯑꯣ ꯑꯗꯨꯁꯨ ꯅꯠꯇꯤꯌꯦ ꯃꯔꯝꯃꯦ ꯃꯔꯝꯗ ꯃꯅꯝ ꯈꯔ ꯅꯨꯡꯁꯤꯔꯒꯥ ꯀꯩꯅꯣ ꯎꯝ ꯎꯁꯣꯏꯒꯨꯝꯕꯗ ꯍꯥꯞꯄꯒ ꯆꯥꯕ ꯑꯃ ꯂꯩꯕꯗꯣ
ꯎꯝ ꯍꯩꯅꯧ ꯍꯩꯅꯧ ꯑꯃꯦꯠꯄꯗꯨꯒꯥ ꯆꯥꯕꯗꯨꯔꯣ
ꯑꯣ ꯑꯗꯨ ꯅꯠꯇꯦ ꯑꯗꯨ ꯅꯠꯇꯦ ꯑꯗꯨꯁꯨ ꯍꯥꯎꯋꯦ ꯍꯥꯏ ꯅꯦ ꯑꯩ ꯃꯃꯤꯡꯗꯣ ꯍꯥꯏꯕ ꯍꯩꯇꯦꯕꯀꯣ
ꯍꯥꯎꯕꯔ ꯕꯤꯁꯤ ꯂꯣꯏ ꯁꯦꯝꯒꯔꯕꯣ
ꯍꯥꯥ
ꯆꯥꯎꯕ ꯒꯤ ꯅꯪ ꯁꯦꯝꯈ꯭ꯔꯥꯕꯣ ꯍꯥꯌꯕ
ꯎꯝ ꯑꯁ ꯅꯪ ꯈꯣꯟꯖꯦꯟꯗꯣ ꯐꯖꯅ ꯀꯩꯅꯣ ꯇꯧꯗꯦꯅꯦ
ꯇꯥꯔꯕꯥ
ꯇꯥꯕꯨꯗꯤ ꯇꯥꯏꯌꯦꯕꯀꯣ ꯅꯪ ꯈꯣꯟꯖꯦꯟꯗꯣ ꯀꯩꯅꯣꯝ ꯇꯧꯋꯦ
ꯀꯩꯗꯧꯒꯦ
ꯄꯨꯔꯥ ꯎꯝ ꯀ꯭ꯂꯦꯌꯔ ꯑꯣꯏꯅ ꯇꯥꯗꯕ
ꯀꯩ ꯀꯩ ꯃꯈꯣꯟ ꯇꯥꯒꯦ ꯕꯦꯛꯒꯥꯎꯟꯗ
ꯀꯩ ꯀꯩ ꯁꯤꯅꯤꯃꯥ ꯌꯦꯡꯉꯤꯅꯣ
ꯁꯤꯅꯤꯃꯥ ꯌꯦꯡꯗꯦꯗꯥ ꯏꯃꯥꯟꯅꯕꯤ ꯁꯨꯋꯥꯏꯗ ꯀꯩꯅꯣꯝꯃꯥ ꯇꯥ ꯂꯩꯔꯕꯥ ꯑꯗꯨꯒꯤ
ꯑꯥ
ꯍꯧꯖꯤꯛꯇꯤ ꯁꯦꯡꯅ ꯇꯥꯔꯕꯣ
ꯎꯝ ꯇꯥꯔꯦ ꯇꯥꯔꯦ
ꯑꯩꯅ ꯈꯔ ꯂꯥꯞꯊꯣꯀꯄ
ꯑꯣ ꯑꯗꯨꯏ ꯑꯣꯏꯔꯝꯅꯤ
ꯑꯧ ꯃꯥꯟꯅꯦ
ꯑꯩꯍꯥ ꯄꯨꯟꯁꯤꯁꯦ ꯈꯪꯍꯧꯗꯦꯅꯦ ꯊꯥ ꯃꯌꯥꯏꯗꯤ ꯌꯧꯁꯤꯜꯂꯛꯑꯦ ꯊꯥ ꯇꯔꯨꯛꯀꯨꯝꯕ ꯈꯛꯇꯪ ꯉꯥꯏꯔꯦꯅꯦ
ꯃꯇꯦꯡ ꯇꯧꯔꯛꯄꯗꯤ ꯀꯨꯏꯗ꯭ꯔꯤꯀꯣ
ꯎꯝ ꯍꯞꯇꯥ ꯑꯃꯗꯤ ꯐꯥꯔꯦ ꯍꯞꯇꯥ ꯑꯃꯒ ꯅꯨꯃꯤꯠ ꯑꯅꯤꯒꯨꯝꯕꯗꯤꯀꯣ
ꯑꯩꯅꯥ ꯇꯧꯔꯛꯏꯁꯤ ꯈ꯭ꯔꯗꯤ ꯊꯦꯡꯕ ꯃꯥꯜꯂꯦ
ꯎꯝ ꯍꯟꯗꯛ ꯀꯩꯅꯣ ꯔꯤꯅꯤꯠ ꯑꯃꯨꯛ ꯇꯧꯕꯗꯣ ꯑꯗꯨ ꯒꯤ ꯑꯗꯨꯅ ꯊꯥ ꯑꯃꯃꯨꯛꯗꯤ ꯃꯇꯝ ꯃꯥꯡꯈ꯭ꯔꯦ
ꯎꯝ ꯐꯝꯗ꯭ꯔꯦ ꯑꯗꯨꯁꯨ
ꯀꯩꯔꯥ
ꯅꯪꯁꯨ ꯐꯝꯃꯤꯔꯥ ꯍꯥꯏꯕꯥ
ꯀꯩ ꯍꯥꯏꯕ
ꯅꯪꯁꯨ ꯐꯝꯃꯤꯔꯥ ꯍꯥꯏꯕ
ꯎꯝ ꯇꯜꯂꯤꯗ ꯄꯨꯟꯁꯤꯁꯦ ꯌꯥꯝꯅ
ꯅꯣꯏ ꯅꯥꯎ ꯅꯨꯄꯤ ꯑꯇꯣꯝꯕꯤꯗꯨꯖꯨ ꯌꯥꯝ ꯋꯥꯡꯈꯠꯂꯝꯃꯦ ꯌꯥꯝ ꯆꯥꯎꯈꯠꯂꯝꯃꯦ
ꯑꯁ ꯑꯩꯒ ꯂꯦꯞꯄꯀꯥꯟꯗ ꯃꯥꯟꯅꯗꯧꯔꯦ
ꯈꯪꯍꯧꯗꯦꯀꯣ ꯕꯨꯛ ꯆꯥꯎꯒꯤꯋꯥꯟ
ꯑꯩꯈꯣꯏꯗꯒꯤ ꯍꯦꯟꯅ ꯑꯉꯥꯡ ꯑꯣꯏꯕꯁꯤꯡꯗꯨꯅ ꯍꯦꯟꯅ ꯆꯥꯎꯔꯦꯗ
ꯎꯝ ꯅꯣꯏ ꯕꯕꯥ ꯂꯧꯗꯅꯥ ꯍꯥ ꯈꯔꯥ ꯁꯥꯡꯉꯦ
ꯑꯩ ꯈꯛꯇ ꯉꯥꯏꯔꯦ ꯇꯦꯟ ꯍꯧꯔꯤꯁꯦ ꯁ꯭ꯃꯣꯜ ꯂꯦꯇꯔ ꯑꯣꯏꯍꯧꯔꯤꯁꯤ
ꯑꯩꯈꯣꯏ ꯏꯃꯨꯡꯗꯁꯨ ꯑꯩꯅꯦ
ꯍꯟꯗꯛꯀꯥꯟꯗꯤ ꯑꯍꯟꯅ ꯑꯉꯥꯡ ꯃꯥꯜꯂꯕꯅꯦ ꯑꯉꯥꯡ ꯑꯃꯨꯛ ꯑꯍꯟ ꯃꯥꯜꯂꯕꯅꯦ
ꯑꯩꯗꯤ ꯑꯩꯈꯣꯏꯗ ꯊꯕꯛ ꯌꯥꯝ ꯁꯨꯔꯛꯏꯗꯅ ꯑꯗꯨꯅꯦ
ꯎꯝ
ꯆꯤꯡ ꯊꯤꯕꯕꯨ ꯆꯠꯄꯣꯋꯣ ꯆꯤꯡꯗ ꯂꯩꯇꯥꯟ ꯀꯣꯠꯄꯕꯨ ꯆꯠꯄꯣ ꯊꯔꯣꯏ ꯈꯨꯟꯕ ꯑꯣ ꯀꯩꯀꯩꯅꯣ ꯑꯩꯈꯣꯏꯅ ꯑꯩꯈꯣꯏꯒꯤ ꯏꯁꯥꯒ ꯆꯥꯟꯅꯖꯕ ꯀꯩꯀꯩꯅꯣ ꯌꯥꯝ ꯊꯥꯡꯉꯛꯇꯥꯏꯅꯦ
ꯑꯗꯨꯅꯦ ꯑꯗꯨꯒꯤꯅꯤꯗ ꯈꯣꯏꯅ ꯈꯣꯏꯗꯤ ꯄꯤꯛꯏꯗꯣ
ꯃꯤꯅ ꯋꯥꯡꯖꯒꯗꯕ ꯃꯇꯝꯗꯨꯗ ꯍꯥ ꯊꯕꯛ ꯑꯃꯨꯛ ꯁꯨꯖꯟꯗꯅ
ꯑꯩꯈꯣꯏ ꯃꯔꯛꯇ ꯑꯩꯈꯣꯏꯅꯤꯗꯤ ꯍꯦꯟꯅ ꯊꯕꯛꯇꯤ ꯇꯧꯔꯝꯅꯤꯀꯣ
ꯎꯝ ꯑꯁ ꯏꯕꯥꯅꯤꯗꯒꯤ ꯍꯦꯟꯅ ꯊꯕꯛ ꯇꯧꯕ ꯑꯃ ꯂꯩꯔꯦ ꯎꯝ ꯂꯝꯕꯤ ꯃꯈꯥꯗ ꯂꯩꯕꯗꯣ
ꯑꯣ ꯑꯣ
ꯃꯥꯅ ꯈꯔ ꯍꯦꯜꯂꯝꯅꯤ
ꯑꯗꯨꯕꯨ ꯃꯣꯏꯁꯨ ꯑꯉꯥꯡ ꯑꯣꯏꯔꯤꯉꯩꯗꯗꯤ ꯑꯩꯈꯣꯏꯗꯧꯅꯗꯤ ꯏꯁꯤꯡꯒꯨꯝꯕ ꯊꯤꯕꯗꯤ ꯆꯠꯇꯕꯅꯤꯗ ꯃꯣꯏꯗꯤ
ꯑꯩꯈꯣꯏꯗꯤ ꯀꯗꯥꯏꯗꯒꯤ ꯖꯥꯠ ꯖꯥꯠꯅꯤ
ꯃꯦꯃꯣꯔꯤ ꯉꯥꯛꯇ ꯉꯥꯏꯍꯧꯔꯦ ꯄꯨꯟꯁꯤꯁꯦ
ꯑꯩ ꯋꯥꯏꯈꯨꯖꯨ ꯆꯥꯅꯤꯡꯉꯝꯗ꯭ꯔꯦ
ꯀꯩ ꯍꯥꯏꯕ
ꯋꯥꯏꯈꯨꯖꯨ ꯆꯥꯅꯤꯡꯉꯦ
ꯍꯩꯀꯨ
ꯋꯥꯏꯈꯨ ꯋꯥꯏꯈꯨ
ꯍꯩ ꯍꯥ ꯈꯪꯍꯧꯗꯅ ꯑꯃꯨꯛ ꯅꯨꯃꯤꯗꯥꯡ ꯇꯥꯔꯅꯤꯅꯦ ꯉꯥꯏꯍꯥꯛꯂꯩꯔꯗꯤ
ꯑꯃꯨꯛ ꯇꯨꯝꯃꯅꯤ ꯑꯃꯨꯛ ꯍꯧꯒꯠꯂꯅꯤ
ꯎꯝ ꯇꯨꯝꯃꯤ ꯍꯧꯒꯠꯂꯦ ꯇꯨꯝꯃꯤ ꯍꯧꯒꯠꯂꯦ ꯁꯨꯃꯥꯏꯅ ꯇꯧꯔ ꯂꯩꯔꯦ ꯄꯨꯟꯁꯤꯁꯦ
ꯐꯣꯟ ꯌꯦꯡꯃꯤꯟꯅꯩꯔꯣ ꯅꯣꯏ ꯅꯅꯥꯎ ꯅꯨꯄꯤꯒ ꯅꯪꯒ
ꯀꯩ ꯍꯥꯏꯕ
ꯐꯣꯟ ꯌꯦꯡꯃꯤꯟꯅꯩꯔ ꯍꯥꯏꯕ ꯅꯅꯥꯎ ꯅꯨꯄꯤꯒ ꯅꯪꯒ
ꯐꯣꯟ ꯎꯝ ꯑꯗꯨꯝ ꯌꯦꯡꯃꯤꯟꯅꯩ ꯃꯔꯛ ꯃꯔꯛꯇ ꯀꯣ ꯇꯣꯏꯅꯗꯤ ꯇꯧꯗꯦꯗ
ꯅꯅꯥꯎ ꯅꯨꯄꯤꯗꯤ ꯒ꯭ꯌꯥꯟ ꯌꯥꯝ ꯇꯥꯏꯅꯦ ꯏꯆꯦꯅ ꯐꯣꯟ ꯄꯥꯏꯔꯛꯄ ꯃꯇꯝꯗ ꯑꯩꯅ ꯃꯨꯜꯂ ꯃꯨꯜꯂ ꯄꯥꯏꯕꯤꯕꯅꯦ ꯅꯨꯡꯉꯥꯏ ꯇꯦ
ꯍꯥꯍꯥꯍꯥ ꯅꯣꯏ ꯆꯦꯆꯦꯗꯣ ꯌꯥꯝ ꯁꯥꯎꯅꯤꯡꯉꯝꯅꯤꯀꯣ
ꯍꯤ ꯍꯤ ꯎꯝ
ꯐꯨꯗꯤ ꯌꯥꯝ ꯐꯨꯅꯤꯡ ꯉꯝꯅꯤ ꯅꯉꯣꯟꯗ ꯄꯥꯡꯒꯟ ꯂꯩꯇꯕꯅꯤꯅ
ꯑꯩ ꯈꯜꯂꯨꯔꯒ ꯅꯨꯡꯉꯥꯏꯖꯗꯦ
ꯍ ꯍ
ꯒ꯭ꯌꯥꯟ ꯇꯕ ꯃꯅꯥꯎ ꯅꯨꯄꯤ ꯑꯣꯔꯛꯇꯦ ꯍꯥꯏꯕ
ꯗꯦꯟꯖꯔ
ꯑꯝ
ꯐꯩꯗ ꯐꯩꯗ ꯅꯊꯟꯇ ꯁꯨꯃꯥꯏꯅ ꯈꯟꯒꯅꯨꯗ
ꯃꯥ ꯄꯥꯛ ꯄꯥꯏꯄ ꯐꯪꯉꯝꯃꯣꯏꯔ ꯃꯥꯒꯤ ꯐꯣꯟꯗꯨ ꯑꯣꯏꯅꯥ
ꯃꯥꯁꯨ ꯀꯩꯅꯣ ꯇꯧꯕꯒꯤꯅꯦ ꯅꯥꯁꯨ ꯅꯥꯕꯒꯤꯀꯣ
ꯑꯗꯨꯒ ꯊꯦꯝꯅꯕꯅꯦ ꯍꯣꯏ ꯃꯅꯥꯍꯟꯕꯩꯗꯤ ꯎꯝ ꯐꯨꯔꯤꯠ ꯑꯃ ꯂꯩꯕꯤꯔꯛꯑꯦ ꯃꯥꯒꯤ ꯐꯣꯟꯗꯨꯒ ꯁꯦꯝꯁꯩꯒꯦꯕ ꯐꯨꯔꯤꯠꯇꯨ ꯂꯧ ꯌꯥꯗꯦ ꯐꯔꯤꯠꯇꯨ ꯂꯧ ꯌꯥꯏꯦ ꯅ ꯌꯥ
ꯀꯅꯥꯅ ꯌꯥꯗꯣꯏꯅꯣ
ꯅꯉꯣꯟꯗꯒ ꯇꯥꯔꯝꯑꯝꯗꯦ ꯅꯪꯗꯤ ꯑꯦ ꯌꯥꯝꯅ ꯁꯥꯎꯅꯤꯡꯉꯝꯅꯤ
ꯑꯩꯈꯣꯏ ꯕꯕꯥꯒꯤꯅꯦ ꯑꯩꯅꯥ ꯆꯞꯄꯜ ꯑꯃꯥ ꯂꯧꯊꯣꯛꯄꯦ ꯥꯝ ꯂꯨꯝꯃꯦ ꯇꯣꯞ ꯃꯥꯏꯅ ꯃꯥꯁꯦ ꯃꯤꯉꯣꯟꯗ ꯄꯤꯊꯣꯛꯈꯤ ꯍꯥꯏꯁꯦ ꯑꯩ ꯁꯥꯎꯅꯤꯡꯕꯁꯤ
ꯅꯨꯡꯁꯤꯔ ꯇꯣꯛꯎꯔꯒ ꯆꯝꯅꯥ ꯈꯟꯕꯤꯔꯛꯏ ꯍꯥꯏꯕ ꯑꯉꯥꯡꯅꯦ ꯍꯥꯏꯕꯅꯤ ꯃꯇꯝꯗꯥ ꯑꯩ ꯀ꯭ꯂꯥꯁ ꯥ ꯇꯦꯟ ꯈꯛꯇꯡ ꯀꯥꯕꯇꯥ ꯉꯥꯏꯔꯤ ꯍꯥꯏꯕ ꯃꯄꯥꯟ ꯂꯝꯗ ꯁꯥꯟꯅꯕ ꯆꯠꯂꯕꯅꯦꯅ ꯃꯣꯏꯗꯤ ꯄꯨꯕꯤꯔꯛꯑꯒ ꯂꯩꯕꯤꯔꯛꯒ ꯍꯥ ꯐꯣꯟꯁꯨ ꯃꯥꯥꯡꯍꯟꯕꯤꯔꯛꯑꯃꯤꯅꯥ ꯏꯆꯦꯒꯤ ꯐꯨꯔꯤꯠ ꯑꯃꯥ ꯊꯑꯣꯏ ꯀꯤ ꯊꯔ ꯃꯆꯥꯥꯛꯁꯨ ꯊꯤꯑꯕꯀꯣ ꯌꯦꯂꯣ ꯀꯂꯔ ꯑꯣꯏꯔ